ꯍꯂꯣ ꯍꯜꯂꯣ ꯍꯜꯂꯣ ꯍꯥꯂꯣ ꯇꯥꯕ꯭ꯔꯥ
ꯍꯜꯂꯣ
ꯑ ꯇꯥꯏ ꯇꯥꯏ
ꯇꯔꯦꯀꯣ
ꯇꯥꯏ ꯇꯥꯏ
ꯍꯦ ꯍꯦ
ꯉꯛ ꯏꯍꯦ ꯍꯦ ꯍꯦ
ꯍꯝ
ꯑꯩ ꯍꯧꯖꯤꯛꯁꯦ ꯕꯖꯥꯔ ꯆꯠꯀꯦ ꯅꯗꯤ ꯇꯧꯔꯒ ꯂꯩꯌꯦ ꯍꯥ ꯅꯪꯗꯤ
ꯅꯪ ꯈꯨꯟꯗ ꯔꯣ ꯀꯥꯏꯗꯔꯣ
ꯑꯩ ꯇꯃꯦꯡꯂꯣꯡꯗ ꯂꯩꯌꯦ ꯍꯧꯖꯤꯛ
ꯀꯩ ꯊꯕꯛ ꯇꯧꯔꯒ ꯂꯩꯕ
ꯑ ꯁꯨꯝ ꯇꯧ ꯂꯩꯕꯀꯣ ꯁꯤꯗ
ꯑꯁ ꯏꯔꯥ ꯃꯔꯛ ꯕꯤꯖꯤ ꯇꯧꯕ
ꯊꯕꯛ ꯑꯃꯒꯤꯗꯤ ꯂꯥꯛꯄꯅꯦ ꯑꯗꯨ ꯉꯥꯛꯇꯪ ꯂꯩꯈꯤꯒꯦꯅ ꯇꯧꯕ ꯑꯃꯨꯛ ꯍꯜꯂꯅꯤꯗ
ꯍꯅꯤꯡꯥꯏꯇꯣ ꯍꯅꯤꯡꯥꯏ ꯑꯗꯣ ꯏꯔꯥꯡꯗꯣ ꯌꯥꯝ ꯂꯩꯕꯅꯤꯅ ꯍꯟꯕ ꯌꯥꯕ꯭ꯔꯥꯅꯦ
ꯑꯁꯤꯗꯒꯤꯗꯤ ꯀꯩꯅꯣ ꯂꯝꯕꯤꯗꯗꯤ ꯀꯩꯁꯨ ꯇꯧꯗꯦꯗ
ꯏꯁꯀꯣꯔ ꯌꯥꯎꯔꯗꯤꯀꯣ ꯈꯔ
ꯂꯝ ꯀꯁꯨꯎꯗꯅ
ꯍꯥꯏꯕꯤꯗꯤ ꯑꯥ ꯀꯩ ꯍꯥꯏꯕ ꯀꯩ ꯍꯥꯏꯕ
ꯂꯝꯕꯤ ꯍꯥꯡꯏꯗꯅ
ꯑꯥ
ꯑꯗꯨ ꯀꯩꯁꯨ ꯇꯧꯗꯦꯕ
ꯑꯣ ꯑꯗꯨ ꯅꯣꯢꯔꯣꯝꯅꯗꯤ ꯏꯔꯥꯡ ꯇꯧꯕꯅꯤꯅ ꯑꯩꯗꯤ ꯂꯝꯕꯤꯗꯣ ꯆꯠꯄ ꯌꯥꯗꯕ꯭ꯔꯥ ꯍꯥꯏꯅ ꯈꯟꯕ ꯑꯗꯨꯢꯅꯤꯗ ꯅꯨꯡꯉꯥꯏꯔꯤꯀꯣ
ꯅꯨꯡꯉꯥꯏꯔꯤ ꯅꯪꯗꯤ
ꯑꯩꯁꯨ ꯅꯨꯡꯉꯥꯏꯔꯤ ꯍꯥꯏꯕ ꯇꯥꯔꯦ ꯍꯦ ꯍꯦ ꯍꯦ ꯑꯦ ꯑꯩꯗꯤ ꯅꯪ ꯈꯨꯟꯗ ꯂꯩꯕ꯭ꯔꯥ ꯍꯥꯏꯅ ꯈꯟꯕ
ꯑꯥ ꯅꯍꯥꯟꯗꯤ ꯂꯩꯕꯅꯦ ꯀꯨꯏꯗ꯭ꯔꯤꯗ ꯁꯤꯗ ꯂꯥꯛꯄ ꯎꯝ
ꯁꯟꯗꯦꯅꯤꯅ ꯀꯣꯏꯗ꯭ꯔꯣ ꯀꯣꯏꯊꯣꯛꯇ꯭ꯔꯣ
ꯑꯦꯍ ꯌꯥꯗꯦꯍꯤ ꯁꯤꯗꯗꯤ ꯁꯤ ꯇꯃꯦꯡꯂꯣꯡꯗ ꯀꯣꯏꯊꯣꯛꯄ ꯌꯥꯗ꯭ꯔꯤ ꯁꯤ ꯅꯣꯡ ꯆꯨꯔꯗꯤꯀꯣ ꯇꯥꯕꯅꯤ ꯁꯨꯂꯦꯞ ꯂꯦꯞ
ꯅꯣꯡ ꯆꯨꯕ꯭ꯔꯥꯅꯦ ꯅꯣꯡ ꯆꯨꯕ꯭ꯔꯥꯗꯣ ꯍꯧꯖꯤꯛ
ꯍꯣꯏ ꯅꯣꯡ ꯀꯟꯆꯨꯔꯤ ꯌꯥꯝ ꯀꯟꯗꯤ ꯆꯨꯨꯗꯦ ꯑꯗꯨꯕꯨ ꯗ꯭ꯔꯤꯖꯂꯤꯡ ꯇꯥꯏꯞꯇ ꯇꯧꯕ ꯑꯗꯨꯝ ꯆꯨꯔ ꯂꯩꯕ
ꯍꯣꯏ ꯑꯗꯨꯗꯤ ꯃꯥꯝꯂꯒ ꯂꯩꯌꯦ ꯅꯣꯡꯗꯤ ꯆꯨꯗꯦ ꯑꯗꯣ ꯋꯦꯗꯔꯁꯦ ꯅꯨꯡꯉꯥꯏꯔꯦꯕ ꯅꯨꯡ ꯍꯥꯌꯥꯝ ꯊꯣꯛꯇꯕꯩꯔ
ꯅꯨꯡꯉꯥꯏꯅꯤ ꯅꯪ ꯈꯨꯟꯗꯔꯣ ꯍꯧꯖꯤꯛ
ꯐꯥꯎꯗꯅꯦ
ꯏꯝꯐꯥꯜꯗ
ꯑꯥ ꯀꯨꯏꯔꯦ ꯀꯨꯏ ꯑꯦ ꯀꯨꯏꯗ꯭ꯔꯤꯗ ꯆꯍꯤ ꯍꯧꯕꯒ ꯂꯥꯛꯄꯅꯦ
ꯑꯣ ꯅꯨꯡꯉꯥꯏ ꯏꯝꯐꯥꯜꯗꯒꯤꯗꯤ ꯑꯗꯨꯝ ꯍꯧꯖꯤꯛꯇꯤ ꯅꯨꯡꯉꯥꯏꯔꯝꯒꯅꯤ ꯏꯝꯐꯥꯜꯗꯤ
ꯎꯝ ꯍꯣꯏ ꯍꯥꯏꯕꯗꯤ ꯏꯔꯥꯡ ꯌꯥꯝ ꯂꯩ ꯀ꯭ꯂꯤꯌꯔꯗꯣ ꯏꯝꯐꯥꯜꯗꯗꯤ ꯈꯔ ꯁꯦꯐ ꯑꯣꯏꯔꯦ ꯑꯗꯨꯒꯤ ꯅꯨꯡꯉꯥꯏꯔꯦ
ꯎꯝ ꯅꯪ ꯏꯔꯥꯡꯒ ꯌꯥꯝ ꯄꯜꯂꯦ ꯏꯔꯥꯡꯒꯤ ꯍꯥꯏꯒꯅꯨ ꯍꯥꯏꯕꯗꯨ ꯈꯔ ꯇꯥꯏꯅꯦ ꯑꯩꯗꯤ ꯑꯩꯈꯣꯏ ꯏꯍꯦ ꯑꯣꯖꯥꯁꯤꯡꯅ ꯍꯥ ꯍꯥ ꯈꯪꯗꯦ ꯑꯩꯁꯨ ꯃꯤ ꯑꯃꯈꯛꯇꯅꯤ ꯀꯣꯜ ꯇꯧꯕ
ꯎꯝ
ꯅꯪꯅ ꯁꯦꯀꯦꯟ ꯄꯥꯔꯁꯟ ꯑꯣꯏꯔꯅꯤ
ꯎ ꯑꯩꯁꯦ ꯃ꯭ꯌꯨꯖꯌꯝ ꯀ
ꯅꯪꯗꯤ ꯀꯩꯅꯣ ꯀꯩꯅꯣ ꯌꯥꯝ ꯑꯁꯤꯗ ꯀꯨꯏꯕ ꯃꯥꯜꯂꯦ ꯅꯣꯏ ꯊꯕꯛ ꯇꯧꯕ ꯑꯁꯤꯗ ꯀꯣꯜꯒꯤꯗ
ꯋꯥꯪꯉꯨ ꯂꯝꯗꯤ ꯀꯣꯏꯗ꯭ꯔꯤꯗ ꯁꯨꯝ ꯁꯅꯤꯁꯤ
ꯑꯣꯀꯦ
ꯁꯗꯦ ꯇꯃꯦꯡꯂꯣꯡꯗꯤ ꯁꯥꯔꯝꯔꯣꯏꯀꯣ ꯋꯦꯗꯔꯁꯦ ꯅꯨꯡꯉꯥꯏꯔꯝꯒꯅꯤ
ꯑꯁ ꯋꯦꯗꯔ ꯁꯥꯗꯦꯍꯦ ꯏꯪꯕꯅ ꯁꯤꯗ ꯌꯥꯗ꯭ꯔꯦꯗ
ꯅꯨꯡꯉꯥꯏꯔꯝꯒꯅꯤ ꯏꯪꯕꯗꯨꯅ ꯏꯪꯕꯗꯨꯅ ꯅꯨꯡꯉꯥꯏꯔꯦꯗ ꯄꯂꯦꯟꯒꯤ ꯍꯥꯏꯗꯤ
ꯑꯗꯨ ꯍꯣꯏ ꯑꯗꯨꯝ ꯅꯨꯡꯉꯥꯏꯔꯦꯗ
ꯑꯗꯣ ꯅꯣꯏ ꯈꯨꯨꯟꯒꯤ ꯒꯪꯖꯌꯥꯅꯗꯣ ꯑꯗꯁꯨ ꯑꯗꯨꯝ ꯄꯂꯦꯅ ꯃꯐꯝ ꯈꯪꯕ꯭ꯔꯥ
ꯄꯂꯦꯗꯤ ꯍꯥꯏꯑꯌꯦ
ꯎꯗꯕ꯭ꯔ ꯑꯗꯨ ꯃꯐꯝꯗꯣ
ꯑꯩꯁꯨ ꯄꯥꯎ ꯈꯛꯇ ꯇꯥꯕꯅꯦ ꯑꯩꯁꯨ ꯃꯄꯥꯟꯗ ꯂꯩꯔꯨꯕ ꯅꯍꯥꯟꯗꯣ ꯑꯗꯨꯒꯤ ꯄꯥꯎꯒ ꯐꯥꯎꯅꯗ꯭ꯔꯤꯕ ꯅꯝꯕꯔꯁꯨ ꯃꯥꯡꯈ꯭ꯔꯕ ꯀꯩꯅꯣ ꯇꯧꯔꯦ ꯑꯩ ꯍꯥꯎꯗ꯭ꯔꯤꯗ
ꯑꯩꯒ ꯃꯤꯒ ꯃꯥꯟꯕꯔꯥ ꯍꯥꯏꯕꯗꯤ ꯍꯧꯖꯤꯛ ꯂꯩꯔ ꯂꯩꯔꯗꯕ ꯃꯐꯝꯗꯨꯒ ꯍꯥꯏꯕꯗꯤ ꯃꯣꯏꯒ ꯅꯛꯅꯕ꯭ꯔꯥ ꯍꯣꯢ
ꯀꯨꯏꯔꯦ ꯅꯍꯥꯟ ꯅꯝꯕꯔ ꯃꯥꯡꯈ꯭ꯔꯕ ꯃꯥꯜꯂꯦꯗ ꯑꯩ
ꯃꯥꯥꯗꯣ ꯅꯝꯕꯔ ꯆꯦꯟꯖ ꯆꯧ
ꯑꯣ ꯑꯗꯨꯒꯤ ꯑꯣꯏꯔꯝꯒꯅꯤ
ꯅꯪ ꯑꯥꯎꯠꯁꯥꯏꯗ ꯆꯠꯄꯗ ꯀꯩ ꯊꯕꯛ ꯇꯧꯔꯒ ꯂꯩꯕꯅꯣ
ꯑꯁ ꯑꯁ ꯄꯔꯠꯇꯥꯏꯝ ꯇꯧꯕꯅꯤꯗ ꯑꯩꯁꯨ
ꯑꯗꯣ ꯀꯩꯒꯤ ꯑꯃꯨꯛ ꯊꯣꯛꯄ꯭ꯔꯥꯅꯦ ꯏꯔꯥꯡ ꯀꯜꯂꯤꯀꯥꯟꯅ ꯀꯩꯒꯤ ꯑꯃꯛ ꯊꯣꯛꯄ꯭ꯔꯥ
ꯑꯩꯗꯤ ꯑꯦ ꯍꯦ ꯑꯦ ꯚꯦꯀꯦꯁꯟ ꯇꯧꯔꯒꯦ ꯍꯥꯏꯅ ꯁꯝꯃꯔ ꯚꯦꯀꯦꯁꯟ ꯀꯣꯏꯔꯒꯦꯅ ꯊꯣꯛꯇꯤ ꯊꯣꯛꯄꯅꯦ ꯑꯗꯨ ꯑꯩꯒꯤ ꯗꯥꯎ ꯌꯥꯗ꯭ꯔꯦ ꯎꯝ ꯑꯗꯣ ꯍꯟꯗꯤ ꯍꯜꯂꯔꯣꯏꯗ ꯑꯗꯨꯝ ꯌꯨꯝꯗ ꯀꯩꯅꯣ ꯃꯅꯤꯄꯨꯔꯗ ꯂꯩꯔꯒꯦꯅ ꯑꯗꯨꯝ ꯍꯜꯂꯛꯄꯅꯤꯗ
ꯎꯝ ꯄꯩꯁꯥ ꯌꯥꯝ ꯄꯨꯔꯝꯒꯅꯤ ꯑꯗꯨꯗꯤ ꯄꯩꯁꯥ ꯌꯥꯝ ꯇꯥꯟꯕꯒꯤ ꯄꯩꯁꯥ ꯌꯥꯝ ꯂꯩꯕꯒꯤ ꯑꯃꯨꯛꯂꯥꯛ ꯎ ꯃꯥꯜꯂꯦ
ꯎꯝ ꯃꯇꯝ ꯈꯔ ꯈꯛꯇꯪꯒꯤ ꯂꯥꯛꯄꯅꯤꯅ ꯑꯗꯨꯝ ꯑꯩꯒꯤ ꯇꯥꯏꯝ ꯑ ꯀꯩꯅꯣꯗꯣ ꯂꯣꯏꯈ꯭ꯔꯕ ꯇꯥꯝꯗꯣ ꯂꯣꯏꯈ꯭ꯔꯕ ꯑꯗꯨ ꯃꯄꯥꯟꯒꯤ
ꯑꯥ
ꯅꯪꯗꯤ ꯀꯔꯤ ꯀꯔꯤ ꯍꯣꯠꯅꯔ ꯂꯩꯔꯦ ꯍꯟ ꯍꯟꯗꯛꯇꯤ
ꯑꯩꯁꯦ ꯅꯍꯥꯟꯁꯦ ꯊꯕꯛ ꯇꯧꯔꯝꯕꯅꯦꯕ ꯑꯗꯨ ꯊꯕꯛ ꯇꯣꯛꯑꯒ ꯊꯕꯛ ꯑꯇꯩ ꯊꯤꯔꯒ ꯂꯩꯕ ꯈꯪꯗꯦꯁ ꯏꯝꯐꯥꯜꯁꯨ ꯀꯣ ꯊꯕꯛ ꯊꯤꯕꯁꯦ ꯐꯪꯗꯤ ꯐꯪꯉꯦ ꯑꯗꯨ ꯇꯣꯂꯣꯞ ꯇꯨ ꯌꯥꯝꯗꯕꯒꯤ ꯇꯧꯅꯤꯡꯗꯕ ꯇꯣꯂꯣꯞ ꯁꯦ ꯌꯥꯝ ꯄꯤꯛꯃꯟꯕꯀꯣ
ꯎꯝ
ꯑꯗꯨꯒꯤ ꯑꯦꯛꯁꯄꯦꯔꯦꯟꯁꯀꯤ ꯐꯥꯎ ꯌꯥꯎꯗꯦꯕ ꯇꯣꯂꯣꯞꯇꯨꯒꯤ ꯄꯤꯛꯄꯒꯤ ꯊꯤꯔꯒ ꯂꯩꯕꯅꯦ ꯈꯪꯗ꯭ꯔꯦ
ꯎꯝ
ꯑꯁ ꯉꯥꯏꯁꯨ ꯆꯠꯄ ꯌꯥꯗꯦ ꯊꯕꯛꯁꯨꯨ ꯍꯥ ꯍꯥ ꯈꯪꯗ꯭ꯔꯦ
ꯑꯥꯎꯁꯥꯏꯠꯇꯤ ꯊꯣꯛꯄꯨ ꯊꯣꯛꯑꯗꯤ ꯑꯗꯨꯝ ꯊꯕꯛꯇꯤ ꯂꯩꯒꯅꯤꯗ
ꯎꯝ
ꯎꯝ
ꯑꯁ ꯊꯤꯈꯤꯒꯦ ꯈꯔ ꯑꯥꯎꯁꯥꯏꯠꯗꯤ ꯆꯠꯄ ꯑ ꯌꯥꯗꯔꯦ ꯑꯩ ꯆꯠꯍꯟꯗꯦꯕ ꯑꯩꯈꯣꯏꯁꯦ ꯑꯩꯈꯣꯏ ꯌꯨꯝ ꯑꯩꯈꯣꯏ ꯄꯦꯕꯦꯁꯅ ꯀꯣ
ꯎꯝ
ꯌꯦꯝ ꯐꯥꯜꯗ ꯁꯤꯗ ꯊꯕꯛ ꯈꯔ ꯐꯕ ꯊꯕꯛ ꯊꯤꯔꯒ ꯂꯩꯕ
ꯍꯣꯏ ꯑꯗꯨꯅ ꯐꯔꯦꯗ ꯁ ꯆꯞ ꯃꯥꯟꯅꯕꯅꯤꯗ ꯑꯗꯨꯝ ꯏꯝꯐꯥꯜꯗ ꯂꯩꯔꯁꯨ ꯀꯔꯤ ꯀꯔꯤ ꯊꯕꯛ ꯈꯛꯇ ꯅꯠꯇꯕ ꯇꯧꯕ ꯌꯥꯕ ꯌꯥꯝ ꯂꯩꯅ ꯍ
ꯁꯨꯌꯦꯒꯅ
ꯕꯤꯖꯤꯅꯦꯁ ꯃꯆꯥ ꯃꯆꯥꯁꯨ ꯇꯧꯕ ꯌꯥꯏ
ꯅꯪ ꯄꯨꯡ ꯀꯌꯥ ꯇꯋꯥꯏ ꯃꯄꯥꯟ ꯊꯣꯛꯇꯣꯏꯅꯣ
ꯍꯥꯥ
ꯉꯁꯤ ꯄꯨꯡ ꯀꯌꯥꯗ ꯊꯕꯛ ꯊꯣꯛꯇꯣꯏꯅꯣ
ꯀꯣꯏꯕ ꯆꯠꯀꯦ ꯍꯥꯏꯅ ꯈꯟꯕꯅꯦ ꯆꯩꯔꯥꯎ ꯆꯤꯡꯗ ꯍꯦ ꯀꯨꯏꯔꯦ ꯋꯥ ꯆꯠꯇꯕ ꯑꯗꯨꯗꯨꯒꯤ ꯍꯥꯟ ꯅꯗꯤ ꯍꯣꯏ ꯍꯧꯖꯤꯛꯇꯤ ꯆꯩꯔꯥꯎ ꯆꯤꯡ ꯆꯥꯎꯔꯧ ꯕꯖꯥꯔꯗ ꯍꯥꯟꯅ ꯆꯠꯂꯒ ꯃ꯭ꯌꯨꯖꯝ ꯑꯃ ꯂꯩ ꯑꯗꯨꯗꯣ ꯈꯪꯕ꯭ꯔꯥ ꯃꯅꯤꯄꯨꯔ ꯏꯁꯇꯦꯠ ꯃ꯭ꯌꯨꯖꯌꯝꯗꯣ
ꯏꯁꯇ ꯃ꯭ꯌꯨꯖꯤꯌꯝ ꯑꯩ ꯆꯠꯇ꯭ꯔꯤ ꯑꯩ ꯆꯇ꯭ꯔꯤ ꯑꯃꯗꯤ ꯂꯩ ꯍꯥꯏꯕꯅꯤ
ꯑꯁꯤ ꯕꯤ ꯇꯤ ꯄꯥꯔꯛꯀꯤ ꯃꯅꯥꯛꯇ ꯂꯩꯕꯗꯣ
ꯑꯣ
ꯑꯗꯨꯗ ꯆꯠꯀꯦ ꯍꯥꯏꯅ ꯈꯟꯕꯣ ꯑꯗꯨꯗ ꯍꯥꯟꯅ ꯆꯪꯔ ꯒ ꯑꯃꯃꯨꯛ ꯆꯩꯔꯥꯎꯆꯤꯡ ꯀꯥꯒꯦ ꯇꯧꯕ ꯈꯪꯗꯦ ꯅꯣꯡ ꯁ ꯑꯃꯨꯛ ꯂꯥꯛꯅꯤꯉꯥꯏ ꯇꯧꯔꯒ ꯂꯩꯔꯤꯅꯦ ꯃꯝꯔꯒ ꯂꯥꯛꯑꯦ ꯈꯪꯗ ꯃꯥꯏ ꯇꯧꯔꯤꯅ
ꯎꯝ ꯀꯩ ꯂꯩꯀꯥꯏ ꯂꯩꯒꯦ ꯏꯝꯐꯥꯜꯗ
ꯍꯥꯥ
ꯀꯩ ꯂꯩꯀꯥꯏ ꯂꯩꯒꯦ ꯏꯝꯐꯥꯜꯗ
ꯑꯩꯁꯦ ꯁꯤ ꯑꯣꯔꯦꯟꯇꯜꯒꯤ ꯁꯥꯏꯒꯤ ꯔꯣꯗ ꯂꯝꯕꯤ ꯂꯩꯅ
ꯎꯝ
ꯈꯪꯕ꯭ꯔꯥ ꯇꯛꯌꯦꯜ ꯈꯪꯕ꯭ꯔꯥ ꯇꯛꯌꯦꯜ
ꯇꯛꯌꯦꯜ ꯑꯣꯔꯤꯌꯦꯟꯇꯦꯜ
ꯑꯣꯔꯦꯟꯇꯦꯜ ꯀꯣꯂꯦꯖꯗꯤ ꯈꯪꯉꯤꯅꯥ
ꯑꯣꯔꯦꯟꯇꯦꯜꯗꯨ ꯏꯌꯔꯄꯣꯔꯠ ꯔꯣꯝꯗ ꯅꯠꯇ꯭ꯔꯣ
ꯅꯠꯇꯦ ꯍꯥꯏꯌꯦ ꯇꯦꯔꯥ ꯃꯈꯥꯗꯅꯦ
ꯇꯦꯔꯥ ꯇꯦꯔꯥ ꯑꯣ ꯑꯣ ꯑꯣ
ꯑꯗꯨ ꯂꯝꯕꯤ ꯑꯃ ꯂꯩ ꯅꯥꯖꯨ ꯑꯣꯔꯤꯌꯦꯟꯇꯦꯜ ꯀꯣꯂꯦꯖꯀꯤ ꯂꯝꯕꯤ ꯁꯥꯏ ꯑꯁꯤ ꯇꯔꯐ ꯂꯩꯅ ꯄ꯭ꯂꯦꯒ꯭ꯔꯥꯎꯟ ꯏꯁꯄꯣꯔꯠꯁ ꯁꯥꯅꯕ ꯃꯐꯝꯗꯨ ꯑꯗꯨ ꯒꯤ ꯂꯝꯕꯤ ꯏꯁꯇ꯭ꯔꯦꯠ ꯆꯠꯂꯒ ꯑꯗꯨ ꯑꯗꯨ ꯂꯩꯀꯥꯏꯗ ꯂꯩꯔꯦ ꯄꯥꯛ ꯈꯪꯅꯗꯦ ꯃꯤ ꯑꯩ ꯇꯛꯌꯦꯜ ꯂꯩꯑꯦ ꯍꯥꯏꯔꯗꯤ ꯃꯤꯁꯦ
ꯑꯦꯍꯦ ꯀꯩꯒꯤ ꯈꯤꯇꯗꯨꯗ ꯂꯣꯠꯄ꯭ꯔꯣ
ꯑꯍꯥ ꯍꯥ ꯍꯥ ꯅꯠꯇꯕ ꯅꯠꯇꯦ ꯅꯍꯥꯟ ꯑꯩꯒꯤ ꯊꯕꯛ ꯇꯣ ꯍꯅ ꯇꯧꯕ ꯊꯕꯛꯇꯣ ꯑꯁꯤ ꯏꯔꯣꯏ ꯁꯦꯝꯕ ꯖꯨ ꯃꯅꯥꯛꯇꯅꯤꯕ ꯑꯗꯨꯗ ꯇꯧꯕ ꯀꯥꯟꯅꯁꯤ ꯑꯗꯨ ꯔꯦꯟꯗꯣ ꯁꯤꯐ ꯇꯧꯔꯛꯄꯀꯣ ꯑꯗꯨꯒꯤꯅꯦ
ꯑꯣ ꯍꯣ
ꯃꯤ ꯐꯥꯎꯗꯤ ꯈꯪꯅꯔꯦ ꯁꯤ ꯂꯩꯥꯀꯥꯏꯖꯦ ꯇꯛꯌꯦꯜ ꯍꯥꯏꯔꯗꯤ ꯀꯥꯏꯗꯔꯣ ꯀꯥꯏꯗꯔꯣ ꯑꯗꯨꯝ ꯍꯪꯉꯦ ꯂꯩ
ꯎꯝ
ꯕꯖꯥꯔꯒꯁꯨ ꯌꯥꯝ ꯅꯛ ꯇꯦꯕ ꯑꯗꯨꯒꯤꯀꯣ ꯑꯗꯨꯒꯤꯁꯨ ꯑꯣꯏꯕ ꯌꯥꯏ
ꯎꯝ ꯑꯩꯁꯨ ꯏꯝꯐꯥꯜ ꯂꯥꯛꯀꯦ ꯇꯧꯔꯤ ꯑꯗꯨꯅ ꯇꯃꯦꯡꯂꯣꯡꯗ
ꯂꯩꯕ ꯅꯨꯡꯉꯥꯏꯔꯦ ꯍꯣꯏ ꯁꯤꯠ ꯂꯩ
ꯏꯨꯐꯥꯜ ꯂꯥꯛ ꯅꯤꯡꯅꯤꯉꯥꯏ ꯂꯥꯛ ꯃꯦꯁꯤꯗ
ꯎꯝ ꯅꯣꯡ ꯃꯇꯥ ꯂꯥꯑꯣ
ꯎꯝ ꯀꯣꯏꯔꯛꯀꯦ
ꯑꯗꯣ ꯊꯝꯃꯒꯦ ꯑꯩ
ꯑꯣ
ꯎꯝ ꯍꯣꯏ ꯍꯣꯏ ꯊꯝꯃꯦꯀꯣ
ꯀꯩꯅꯣ ꯁꯨꯔꯦ